ꯍꫭ ꯇꯥꯔꯕꫭ
ꯇꯥꯔꯦ ꯍꯧ ꯗꯣꯡꯁꯤꯒ ꯆꯤꯛꯅꯔꯛꯀꯦ ꯇꯧꯔꯤꯕ
ꯍꯨꯏꯒ ꯍꯨꯏꯒ ꯍꯧꯗꫭꯡꯒꯗꯤ ꯁꯨꯡꯎꯟ ꯎꯅ ꯌꯥꯗꯕꯅꯤꯅꯦ ꯑꯗꯨꯝ ꯃꯤ ꯀꯅꯥ ꯀꯅꯥꯒꯨꯝ ꯍꯨꯏꯗꯤ ꯑꯗꯨꯝ
ꯌꯥꯎꯋꯦ ꯌꯥꯎꯋꯦ ꯑꯗꯣ ꯑꯩꯈꯣꯏꯒꯤ ꯑꯩꯈꯣꯏꯒꯤ ꯇꯧꯔꯝꯃꯦ ꯃꯆꯥ ꯃꯁꯨ ꯄꯣꯛꯈꯤꯕꯗꯒꯤ ꯌꯥꯈꯤ ꯗ꯭ꯔꯦ ꯑꯝꯇ ꯎꯅꯕ ꯌꯥꯗ꯭ꯔꯦ ꯑꯗꯣ ꯍꯧꯗꯣꯡꯁꯤ ꯍꯧꯖꯤꯛ ꯃꯥꯅ ꯀꯩꯝ ꯍꯧꯕꯤꯗ꯭ꯔꯦꯕ ꯑꯗꯣ ꯍꯧ ꯍꯨꯏꯁꯤꯅ ꯆꯦꯟꯖꯜꯂꯛꯑꯦꯕ ꯍꯦꯛꯇ ꯆꯦꯟꯖꯜꯂꯛꯄꯁꯤꯗ ꯈꯣꯠꯂꯛꯀꯗ꯭ꯔꯅ ꯇꯧꯕ ꯍꯥꯏꯗꯤ ꯍꯥꯟꯅꯗꯤ ꯍꯧꯗꫭꯡꯅ ꯇꯥꯟꯅ ꯇꯥꯟꯅꯔ ꯆꯤꯛꯑꯝꯅꯦ ꯍꯨ ꯀꯩꯅꯣ ꯇꯧꯕꯗꯤ ꯃꯆꯥ ꯄꯣꯛꯄꯒꯤ ꯑꯗꯣ ꯍꯧꯖꯤꯛꯅ ꯑꯃꯨꯛ ꯍꯨꯏꯁꯤ ꯅ ꯆꯦꯟꯖꯜꯂꯛꯑꯦꯕ ꯃꯥꯅ ꯆꯠꯄꯁꯤꯗ ꯑꯗꯨꯗꯨꯅ ꯇꯨ ꯐꯟꯀꯠꯂꯒ ꯁꯥꯎꯅꯔꯛꯀꯦ ꯇꯧꯔꯤꯕ
ꯑꯣ ꯑꯗꯨꯅꯦ ꯅꯪꯅ ꯍꯥꯏꯗꯣ ꯑꯩꯁꯨ ꯑꯗꯨꯃꯥꯏꯅꯗꯤ ꯈꯜꯂꯦꯕ ꯀꯣ ꯕꯦꯠꯁꯦ ꯑ ꯑꯗꯒꯤ ꯑꯩꯅ ꯑꯃꯨꯛ ꯑꯥꫪꯁꯇ ꯂꯧꯁꯜꯂꯨꯔꯦ ꯈꯜꯂꯣ ꯇꯉꯥꯏꯐꯗꯅ ꯑꯩ ꯁꯕ ꯄꯤ ꯁꯤꯗꯣ ꯅꯨꯡꯉꯥꯏꯅꯗꯧ ꯃꯥꯟꯗꯦꯅ ꯈꯜꯂꯦꯕ ꯑꯩꯁꯦ ꯋꯥꯈꯟꯗ ꯀꯣ ꯑꯗꯣ ꯑꯩꯒꯤ ꯁꯕꯖꯦꯛꯁꯤꯅ ꯑꯃꯨꯛ ꯑꯥꫪꯁꯦ ꯉꯁꯥ ꯁꯥꯏꯒꯤ ꯏꯒꯅꯧꯗ ꯇꯧꯔꯛꯄꯅꯤꯅ ꯑꯩꯅ ꯏꯁ꯭ꯇꯗꯤꯗꯣ ꯑꯗꯨꯒꯤ ꯃꯇꯝꯗ ꯐꯤꯜꯗ ꯐꯖꯅ ꯇꯧꯔꯛꯇꯃꯤꯅ ꯒ꯭ꯔꯦꯖꯨꯌꯦꯁꯟꯗꯒꯤ ꯂꯧꯔꯛꯄ ꯅꯠꯇꯅꯤꯅ ꯃꯣꯏꯅ ꯄꯥꯝꯃꯣꯏ ꯍꯥꯏꯌꯦꯕ ꯑꯣꯖꯥꯁꯤꯡꯅ ꯑꯗꯨꯁꯨ ꯑꯗꯨꯝ ꯍꯥꯏꯌꯦ ꯈꯪꯕ꯭ꯔ ꯑꯗꯨꯒꯤ ꯀꯩꯅꯣꯁꯦ ꯍꯣꯏ ꯄ꯭ꯔꯥꯏꯚꯦꯠꯇ ꯀꯩꯗ ꯄꯪꯇꯧ ꯇꯧꯒꯤꯕꯩ ꯗꯤ ꯌꯥꯏ ꯑꯗꯨ ꯒꯣꯃꯦꯟꯒꯤꯗꯗꯤ ꯑꯗꯨꯃꯥꯏꯅ ꯀꯩꯅꯣ ꯇꯧꯔꯒꯁꯨ ꯑ ꯀꯩ ꯍꯥꯏꯅꯤ ꯄ꯭ꯔꯥꯏꯚꯦꯠꯀꯤ ꯑꯣꯏꯔꯒꯁꯨ ꯃꯣꯏ ꯗꯥꯏꯔꯦꯛ ꯑꯗꯨꯝ ꯀꯩ ꯍꯥꯏꯅꯤ ꯒ꯭ꯔꯦꯖꯨꯋꯦꯠꯇꯒꯤ ꯇꯝꯃꯛꯄ ꯁꯥꯇ꯭ꯔ ꯍꯥꯏꯇꯥꯔꯦꯅꯦ ꯒ꯭ꯔꯦꯖꯨꯑꯦꯠ ꯑꯥꯔꯠꯁ ꯂꯧ ꯑꯗꯨꯃꯥꯏꯅ ꯑꯗꯨꯝ ꯑꯌꯥꯝꯕ ꯃꯁꯥꯒꯤ ꯑꯣꯏꯅ ꯂꯧꯖꯔꯛꯄꯁꯦ ꯑꯁꯤ ꯑꯣꯏꯅ ꯑꯗꯨꯝ ꯑꯥ
ꯐꯗꯅ ꯏꯛꯅꯧꯒꯤ ꯇꯧꯕꯅꯦꯅ ꯍꯥꯏꯕꯅꯤꯅ ꯃꯣꯏꯁꯨ ꯄꯥꯝꯕꯩ ꯆꯥꯡꯗꯣ ꯋꯥꯠ ꯗꯣ ꯍꯦꯟꯅ
ꯍꯣ ꯍꯣꯏ ꯍꯣ ꯍꯣꯏ ꯑꯗꯨ ꯑꯗꯨꯃꯥꯏꯅ ꯇꯧꯋꯤ ꯅꯪꯒꯤꯁꯦ ꯆ ꯅꯝꯕꯝ ꯑꯃ ꯅꯪꯒꯤꯁꯦ ꯑꯗꯨꯝ ꯍꯥꯏ ꯂꯩꯔꯦꯕ ꯃꯌꯥꯝꯁꯤꯡꯁꯤꯅ ꯈꯪꯕ꯭ꯔꯥ ꯑꯗ ꯑꯩꯁ ꯇꯧꯐꯝ ꯆꯐꯝ ꯈꯪꯗ ꯑꯩꯁꯦ ꯍꯥꯏ ꯍꯜꯂꯛꯄꯗ ꯃꯨꯠ ꯑꯣꯞꯇꯅꯦ ꯄꯨꯔꯥ ꯂꯥꯛꯏꯁꯦ ꯑꯗꯨꯕꯨ ꯑꯩꯅ ꯑꯁ ꯈꯪꯗꯦ ꯌꯦꯡꯉꯒꯦꯅ ꯑꯗꯣ ꯃꯦꯕꯤꯗ ꯇꯧꯕ ꯊꯕꯛꯁꯤꯗꯤ ꯇꯝꯕ ꯉꯝꯗꯦꯗꯅ ꯑꯥ ꯁꯣꯏꯒ ꯑꯩꯈꯣꯏ ꯇꯥꯏꯅꯔꯛꯀꯅꯨꯀꯣ ꯑꯥ ꯑꯗꯨꯗꯤ ꯑꯩꯈꯣꯏꯗꯤ ꯍꯥꯏꯕ ꯉꯝꯗꯦ ꯀꯩꯗꯧꯗꯣꯏꯅꯣ ꯑꯗꯨꯅꯦ ꯑꯩꯅ ꯍꯥꯏ ꯑꯗꯣ ꯃꯣꯏ ꯑꯩꯈꯣꯏꯗꯤ ꯀ꯭ꯔꯥꯏꯇꯦꯔꯤꯌꯥꯗ ꯑꯩꯈꯣꯏ ꯁꯨꯃꯥꯏꯅ ꯄꯤꯖꯅꯤ ꯅꯣꯏꯅ ꯇꯧꯖꯒꯤꯕꯅꯤ ꯑꯈꯣꯏꯗꯤ ꯃꯇꯝꯗꯨꯗ ꯍꯥꯏꯖꯒꯤꯗꯨꯅꯤ ꯍꯥꯏꯔꯑꯗꯤ ꯂꯣꯏ ꯑꯗꯨꯒ
ꯂꯣꯏꯔꯦ ꯂꯣꯏꯔꯦ ꯃꯣꯏꯗꯁꯨ ꯇꯥꯏꯅꯔꯨ ꯌꯥꯗꯦ ꯃꯣꯏꯗꯤ ꯁꯥꯔꯇꯤꯐꯤꯀꯦꯠ ꯄꯤꯔꯛꯀꯅꯤ ꯅꯪ ꯁꯥꯔꯇꯤꯐꯤꯀꯦꯠ ꯆꯠꯅꯅꯤ ꯆꯠꯅ ꯅꯕ ꯌꯥꯔꯣꯏ ꯍꯥꯏꯔꯛꯑꯗꯤ ꯁꯣꯝꯗ ꯕꯣꯔꯠꯅ ꯅꯠꯇ꯭ꯔꯒ ꯀꯥꯎꯟꯁꯤꯜꯅ
ꯑꯥ ꯑꯗꯨꯅꯦ ꯍꯥꯏꯁꯦ ꯑꯗꯨꯗꯗꯤ ꯑꯗꯨꯝ ꯂꯣꯏꯔꯦꯕ ꯑꯩ ꯄꯩꯁꯥꯁꯨ ꯇꯤꯡꯒꯦ ꯇꯤꯡꯕ ꯃꯇꯝꯁꯨ ꯃꯥꯒꯩ ꯋꯥꯕ ꯑꯗꯨꯒ ꯊꯕꯛ ꯁꯨ ꯑꯣꯏꯗꯕ ꯑꯗꯨꯒ ꯀꯦꯝ ꯑꯗꯨꯗ ꯁꯛꯄꯨꯗꯤ ꯄꯤꯛ ꯑꯄꯤꯛꯄ ꯑꯌꯥꯕꯗꯨ ꯇꯧꯕꯅ
ꯐꯔꯦ ꯐꯔꯦ ꯑꯗꯨꯅ ꯑꯗꯨꯅ ꯐꯩꯌꯦ ꯑꯗꯨꯗ ꯇꯧꯕꯅ ꯐꯩ ꯍꯥꯏꯗꯤ ꯑꯗꯨꯁꯨ ꯑꯗꯨꯝ ꯆꯞ ꯃꯥꯟꯅꯩ ꯅꯪ ꯇꯥꯛꯐꯝ ꯊꯣꯛꯄ ꯎꯝ ꯍꯌꯦꯡ ꯃꯇꯝ ꯃꯇꯝꯗꯨꯒꯤ ꯑꯗꯨ ꯂꯣꯏꯁꯟꯈ꯭ꯔꯒ ꯁꯤꯗꯤ ꯁꯤꯌꯣꯔ ꯑꯣꯏꯔꯦ ꯍꯥꯏꯕ ꯄꯣꯠꯇꯣ ꯑꯥ ꯁꯤꯌꯣꯔ ꯑꯣꯏꯔꯦ ꯍꯥꯏꯕ ꯄꯣꯠꯇꯨꯗ ꯇꯧꯍꯧꯔ ꯗꯤ ꯎꯝ ꯈꯨꯗꯣꯡ
ꯃꯥꯡꯗꯦꯗꯅ ꯃꯥꯅꯦ ꯃꯥꯅꯦ ꯃꯥꯅꯦ ꯍꯥꯏꯗꯤ ꯃꯤꯅ ꯑ ꯃꯤꯅ ꯌꯦꯠꯀꯦ ꯌꯥ ꯌꯦꯠ ꯀꯦ ꯌꯦꯜꯂꯛꯄꯩꯗ ꯑꯩ ꯀꯩꯁꯨ ꯆꯥꯎꯊꯣꯛ ꯑꯩ ꯌꯦꯠꯄ ꯌꯥꯔꯣꯏꯗ ꯊꯕꯛꯇ ꯊꯕꯛ ꯇꯧꯕꯅꯦꯕ ꯑꯗꯤꯏ ꯌꯦꯠꯀꯦꯅ ꯌꯦꯠꯂꯛꯄꯗꯗꯤ ꯑꯩ ꯌꯥꯔꯣꯏ
ꯍꯧꯖꯤꯛꯄꯨꯗꯤ ꯑꯩꯈꯣꯏꯅ ꯉꯝꯗꯅ ꯑꯃꯁꯨ ꯑꯃꯁꯨ ꯇꯧꯁꯤꯟꯈꯤꯕ ꯑꯗꯨ ꯌꯥꯏꯑꯕꯀꯣ ꯑꯗꯣ ꯍꯌꯦꯡꯋꯥꯏꯦ ꯃꯌꯥꯝꯒꯤ ꯑꯣꯏꯅ ꯇꯧꯔꯛꯄ ꯀꯥꯟꯗ ꯍꯥꯏꯗꯤ ꯍꯧꯖꯤꯛꯇꯤ ꯀꯩꯅꯣꯅꯤꯗ ꯁꯦꯡꯅ ꯍꯥꯏꯔꯒꯅꯦ ꯃꯇꯝ ꯑꯃꯗꯗꯤ ꯉꯜꯂꯤꯉꯩ ꯃꯇꯝꯗꯗꯤ ꯗꯥꯏꯠ ꯌꯥꯝ ꯇꯧꯕꯤꯗꯦ ꯕꯦꯠ ꯌꯥꯝ ꯇꯧꯕꯤꯗꯦꯀꯣ ꯑꯗꯨꯗꯨꯅ ꯕꯦꯠꯇ ꯇꯝꯍꯜꯂꯦ ꯑꯗꯨꯒ ꯀꯩꯅꯣꯁꯨ ꯇꯧꯔꯤꯅꯤ ꯍꯥꯏꯕ ꯑꯣꯖꯥ ꯀꯧꯕꯗꯣ ꯗꯥꯏꯠ ꯕꯦꯠ ꯑꯝꯇ ꯌꯥꯎꯗꯕꯤꯗ ꯑꯗꯨꯝ ꯑꯣꯏꯕ ꯌꯥꯎꯔꯤꯁꯤꯅꯤꯗꯅ ꯑꯗꯨꯃꯥꯏꯅ ꯇꯧꯕꯅꯤꯅ ꯍꯧꯖꯤꯛꯅ ꯑꯃꯨꯛ ꯗꯥꯏꯠ ꯕꯦꯠ ꯗꯥꯏꯠ ꯕꯦꯠ ꯇꯥꯏꯠ ꯕꯦꯠ ꯃꯌꯥꯝ ꯑꯁꯤ ꯌꯥꯝꯈꯠꯂꯛꯑꯕꯅꯤꯅ ꯃꯥꯒꯤ ꯏꯂꯤꯖꯤꯕꯜ ꯑꯣꯏꯕꯒꯤ ꯀ꯭ꯔꯥꯏꯇꯦꯔꯤꯌꯥꯁꯦ ꯌꯥꯝ ꯀꯨꯞꯅ ꯌꯦꯡꯉꯛꯀꯅꯦꯕ ꯏꯔꯥꯏ ꯂꯥꯏꯅ ꯍꯦ ꯍꯛꯇ ꯑꯣꯖꯥꯥꯁꯦ ꯂꯧꯔꯔꯣꯏꯕ
ꯑꯝ
ꯀꯩꯅꯣ ꯄ꯭ꯔꯥꯏꯚꯦꯠ ꯁ꯭ꯀꯨꯜꯒꯤ ꯀꯣꯂꯦꯖꯀꯤ ꯂꯧꯕꯗ ꯗꯥꯏꯠ ꯌꯥꯎꯕꯥ ꯕꯚꯦꯠ ꯌꯥꯎꯕ꯭ꯔꯥ ꯌꯦꯡꯉꯤ ꯃꯌꯥꯝꯗꯣ ꯌꯦꯡꯉꯣ ꯃꯣꯏꯁꯨ ꯄꯪꯂ ꯂꯧꯁꯟꯒꯤ ꯌꯥꯏꯅ ꯃꯥꯁꯇꯔ ꯂꯣꯏꯔꯒ ꯒꯦꯖꯨꯑꯦꯁꯟ ꯂꯣꯏꯔꯒ ꯑꯗꯣ ꯃꯣꯏꯐꯧ ꯇꯧꯔꯛꯇ꯭ꯔꯒ ꯒꯕꯔꯃꯦꯟ ꯒꯤꯗꯣ ꯌꯥꯝ ꯆꯥꯎꯈ꯭ꯔꯕ ꯃꯌꯥꯝꯗꯧꯔꯤꯕ ꯒꯂꯔ ꯄꯣꯁꯅꯤ ꯀꯧꯛꯀꯗꯣꯏꯗ ꯑꯗꯨ ꯌꯥꯎ
ꯃꯥꯅꯦ ꯑꯗꯨꯅꯦ ꯍꯥꯏꯗꯤ ꯌꯦꯛꯁꯜꯂꯛꯀꯅꯦꯕ ꯃꯥꯒꯤ ꯀ꯭ꯔꯥꯏꯇꯦꯔꯤꯌꯥ ꯁꯨꯗꯗꯤ ꯁꯤꯒꯤ ꯀꯦꯟꯗꯤꯗꯦꯠꯁꯦ ꯁꯨꯃꯥꯏꯅ ꯇꯧꯈꯤꯕꯅꯤ ꯍꯥꯏꯕ ꯅꯨꯡꯁꯤ ꯈꯤꯗꯕ ꯑꯃ ꯑꯣꯏꯔꯣ ꯑꯃ ꯃꯉꫭꯟꯗꯩ
ꯎꯝ ꯑꯗꯨ ꯍꯥꯏꯔꯅꯤ ꯅꯤꯜꯆꯪꯉꯦ ꯑꯩꯈꯣꯏꯗꯣ ꯁꯨꯃꯥꯏꯅ ꯇꯧꯋꯦꯕ ꯑꯦ ꯗꯦꯠꯇ ꯑꯩꯈꯣꯏꯁꯦ ꯄꯨꯔꯤꯅꯤꯗꯅ ꯄꯨꯕꯁꯦ ꯑꯦꯝ ꯕꯤ ꯌꯦ ꯁꯤ ꯒꯤ ꯊꯕꯛ ꯀꯧꯕꯒꯤ ꯊꯥꯖꯤꯟꯕꯁꯦ ꯊꯥꯖꯟꯕ ꯀꯥꯟꯁꯤꯗ ꯃꯣꯏꯅ ꯁ ꯃ ꯃꯥꯏ ꯍꯥꯏꯕ
ꯎꯝ
ꯀꯩꯅꯣꯒꯤ ꯑꯩꯈꯣꯏꯒꯤ ꯑꯦꯛꯁꯄꯤꯔꯤꯌꯦꯟꯁ ꯁꯥꯔꯇꯤꯐꯤꯀꯦꯠ ꯍꯥꯞꯄꯣꯅ ꯍꯥꯏꯌꯦꯕꯀꯣ ꯑꯗꯨꯗꯨꯅ ꯑꯩꯈꯣꯏ ꯑꯦ ꯄꯤ ꯑꯥꯏ ꯍꯣꯠꯄ ꯈꯨꯗꯝꯃꯛ ꯍꯦꯜꯂꯦꯅ ꯍꯥꯏꯗꯤ ꯑꯦꯛꯁꯄꯤꯔꯦꯟꯁ ꯁꯔꯇꯤꯐꯤꯀꯦꯠ ꯍꯥ ꯂꯄꯥ ꯀꯣꯂꯦꯖ ꯆꯍꯤ ꯀꯌꯥ ꯄꯨꯔꯦ ꯈꯪꯕ ꯈꯣꯠꯄ ꯍꯥꯏꯅ ꯑꯗ ꯑꯦꯁꯄꯤꯔꯤꯌꯦꯟ ꯁꯇꯤꯐꯤꯀꯦꯟꯁꯦ ꯍꯝꯀꯗꯕꯅꯤ ꯐꯔꯝꯅꯦ ꯑꯩꯈꯣꯏꯖꯦ ꯌꯥꯝ ꯂꯥꯏ- ꯍꯥꯏꯅ ꯈꯜꯂꯨꯔꯦꯕ ꯍꯥꯏꯗꯤ ꯁꯔꯇꯤꯐꯤꯀꯦꯠꯁꯦ ꯗꯦꯕ ꯑꯦ ꯀꯣꯂꯦꯖꯇꯩ ꯂꯧꯔꯦ ꯑꯩꯈꯣꯏꯁꯦ ꯍꯥꯞꯄꯨ ꯍꯥꯏꯔꯕꯅꯦ ꯁꯥꯗꯅ ꯌꯥꯝ ꯂꯥꯏꯅ ꯄꯤꯔꯛꯑꯦ ꯄꯤꯔꯛꯑꯦ ꯑꯗꯨꯒ ꯀꯩꯗꯧꯔꯦ ꯁꯣꯝ ꯅꯥꯀꯟꯗꯅ ꯌꯥꯝ ꯂꯨ ꯂꯩꯔꯝꯃꯦ ꯀꯃꯥꯏꯅ ꯂꯨꯔꯛꯀꯦ ꯍꯥꯏꯕ ꯃꯇꯝꯗ ꯂꯧꯗꯣꯔꯤꯕ ꯑꯦꯛꯁꯄꯤꯔꯤꯌꯦꯟꯁ ꯁꯥꯔꯇꯤꯐꯤꯀꯦꯠꯁꯦ ꯍꯌꯦꯡ ꯑꯩꯅꯗꯤ ꯍꯥꯐ- ꯈ꯭ꯔꯅꯦꯕ ꯐꯣꯝ ꯊꯥꯖꯟꯕꯗꯗꯤ ꯑꯗꯨꯒ ꯍꯌꯦꯡ ꯑꯩꯖꯦ ꯈꯜꯂꯛꯑꯦꯕ ꯊꯕꯛ ꯁꯦ ꯈꯜꯂꯛꯑ ꯀꯥꯟꯗ ꯀꯩꯗꯧꯔꯛꯇꯣꯏꯅꯣ ꯍꯥꯏ ꯀꯥꯟꯗ ꯅꯪꯅ ꯑꯦꯛꯁꯄꯤꯔꯤꯌꯦꯟꯁ ꯁꯥꯔꯇꯤꯐꯤꯀꯦꯠ ꯍꯥꯞꯇꯣꯔꯤꯕ ꯍꯥꯞꯄꯤꯁꯦ ꯅꯪ ꯊꯕꯛ ꯇꯧꯔꯦ ꯍꯥꯏꯅꯦꯕ ꯑꯩ ꯗꯦꯠꯁꯤꯗ ꯑꯗꯩꯗꯤ- ꯊꯕꯛ ꯇꯧꯔꯦ ꯍꯥꯏꯕꯅꯤꯅ ꯐꯥꯁ ꯄꯦꯃꯦꯟꯇꯣ ꯍꯥꯏꯗꯤ ꯑꯩꯅ ꯊꯕꯛ ꯆꯪꯕꯗ ꯑꯁ ꯊꯥꯕ ꯇꯣꯂꯣꯞꯇꯣ ꯑꯗꯨ ꯑꯗꯨꯒꯤ ꯄꯦꯃꯦꯟꯗꯨꯒꯤ ꯔꯤꯁꯤꯞꯀꯥ ꯑꯗꯨꯒ ꯑ ꯑꯦꯛꯁꯄꯤꯔꯤꯌꯦꯟꯁ ꯁꯥꯔꯇꯤꯐꯤꯀꯦꯠ ꯂꯧꯔꯝꯗꯥꯏꯒꯤ ꯐꯣꯝ ꯊꯥꯖꯤꯜꯂꯝꯗꯥꯏꯗ ꯁꯥꯕ ꯔꯤꯁꯤꯞ ꯄꯦꯃꯦꯟ ꯊꯥꯗꯨꯒꯤ ꯁꯥꯕ ꯄꯦꯃꯦꯟꯗꯨꯒꯤ ꯔꯤꯁꯤꯞꯇꯣ ꯑꯅꯤꯗꯣ ꯍꯥꯞꯄꯛꯑꯣ ꯍꯥꯏꯔꯛꯑꯦꯕ ꯈꯪꯉꯕ ꯑꯗꯨ ꯀꯩꯅꯣ ꯅꯪꯅ ꯍꯧꯖꯤꯛ ꯅꯝꯗꯅ ꯍꯥꯞꯇꯕꯤꯗ ꯑꯗꯨꯝ ꯊꯥꯖꯜꯂꯒꯦ ꯈꯜꯂꯖꯦ ꯁꯥꯖꯜꯂꯒ ꯌꯥꯝ ꯀꯨꯞꯅ ꯍꯌꯦꯡ ꯕꯦꯡꯀꯥ ꯀꯩ ꯒ ꯂꯣꯏꯃꯛ ꯊꯤꯒꯠꯂꯛꯑꯅꯤ ꯍꯥꯏꯕ ꯃꯣꯏꯅ ꯊꯕꯛꯁꯦ ꯈꯜꯂ ꯃꯇꯨꯡꯗ
ꯎꯝ
ꯊꯤꯒꯠꯂꯛꯀꯥꯟꯗꯨꯗ ꯀꯔꯤꯒꯤ ꯊꯤꯂꯒꯠꯂꯛꯇꯣꯏꯅꯣ ꯍꯥꯏꯔ ꯀꯥꯟꯗ ꯊꯕꯛ ꯑꯁꯦ ꯇꯔꯥꯏ ꯇꯔꯥꯏꯅ ꯈꯟꯕ ꯌꯥꯕ ꯅꯠꯇꯕꯅꯤꯅ ꯃꯤꯗꯨ ꯑꯗꯨꯛꯀꯤ ꯌꯥꯝꯅ ꯑꯦꯄ꯭ꯂꯥꯏ ꯇꯧꯔꯛ- ꯄꯅꯤꯅ ꯀꯨꯞꯅ ꯌꯦꯡꯉꯛꯄ ꯀꯥꯟꯗ ꯑꯥ ꯑꯁꯣꯏꯕꯗꯣ ꯑꯁꯣꯏꯕꯗ ꯊꯤꯔꯛꯀꯗꯣꯏꯕ ꯑꯩꯅ ꯊꯕꯛ ꯈꯜꯂꯒ ꯍꯧꯖꯤꯛꯀꯤꯗꯨꯗ ꯁꯣꯏꯔꯝ ꯇꯥꯔꯒꯗꯤ ꯇꯣꯂꯣ ꯐꯪꯗꯅ ꯑꯩꯅ ꯐꯉꯦꯃꯥꯏ ꯍꯥꯏꯦ ꯇꯅꯣ ꯆꯨꯝꯗ꯭ꯔ ꯅ ꯀꯥꯏꯗ ꯑꯦꯛꯁꯄꯤꯔꯤꯟꯁ ꯁꯥꯔꯇꯤꯐꯤꯀꯦꯠꯅꯣ ꯍꯥꯏꯔꯛꯑꯅꯦꯕ ꯇꯣꯂꯣꯞ ꯐꯪꯗꯕꯅꯤꯅ ꯑꯗꯨꯒꯤ ꯄꯣꯠꯇꯣ ꯍꯣ ꯍꯣꯏ ꯍꯣꯏ ꯍꯣꯏ ꯑꯗꯨꯒꯤ ꯄꯣꯠꯇꯣ ꯌꯦꯜꯂꯛꯀꯅꯤ ꯍꯥꯏꯗꯅ ꯑꯩꯈꯣꯏꯒꯤ ꯑꯣꯖꯥ ꯑꯃꯅ ꯌꯥꯝ ꯀꯟꯅ ꯍꯥꯏ ꯍꯥꯏꯔꯛꯑꯦꯕ ꯑꯩꯈꯣꯏꯗ ꯑꯗ ꯍꯥꯞꯀꯅ ꯌꯥꯔꯤꯉꯩ ꯊꯋꯥ ꯍꯥꯎꯀꯅꯣ ꯅꯣꯏ ꯑꯦ ꯄꯤ ꯑꯥꯏꯗ ꯇꯣꯛ ꯈꯟꯗꯁꯨ ꯇꯣꯛꯁꯅꯨ ꯁꯤꯅꯦꯕ ꯈꯪꯉꯕ ꯑꯦꯅ ꯑꯦ ꯄꯤ ꯑꯥꯏꯗ ꯃꯥꯔꯁ ꯁꯨꯒꯦꯔꯥ ꯁꯨꯔꯣꯏꯔꯥ ꯍꯌꯦꯡ ꯑꯗꯨꯅ ꯏꯀꯥꯏꯗ꯭ꯔ ꯃꯌꯥꯝ ꯃꯃꯥꯡꯗ ꯀꯦꯁ ꯇꯧꯅꯕꯗꯣꯅ ꯍꯥꯏꯌꯦꯦ ꯁꯨꯃꯥꯏꯅ ꯑꯗꯨꯅ ꯑꯩꯈꯣꯏꯅ ꯑꯍꯥꯟꯕꯗ ꯌꯥꯝ ꯂꯥꯏꯅ ꯑꯦꯛꯁꯄꯤꯔꯤꯌꯦꯟꯁ ꯍꯥꯏ ꯁꯥꯔꯇꯤꯐꯤꯀꯦꯠ ꯍꯥꯞꯄꯗꯤ ꯃꯥꯔꯛ ꯑꯗꯨꯛ ꯁꯨꯔꯗꯕꯅꯤ ꯀꯥꯏꯅ ꯑꯩꯈꯣꯏꯁꯦ ꯈꯜꯂꯦ ꯍꯥꯏ ꯋꯥꯈꯟꯗ ꯆꯍꯤ ꯃꯉꯥꯒꯤ ꯑꯣꯏꯇꯥꯔꯗꯤ ꯃꯥꯔꯛ ꯇꯔꯥ ꯇꯔꯥ ꯄꯥꯕꯗ ꯀꯥꯏꯅꯀꯣ ꯑꯗꯣ ꯀꯩꯁꯨ ꯌꯥꯎꯗꯦ ꯃꯌꯥꯝ ꯑꯩꯗ ꯇ ꯄꯨꯔꯤ ꯃꯌꯥꯝꯁꯦ ꯑꯝꯇ ꯂꯧꯕ ꯌꯥꯔꯝꯗ꯭ꯔꯦ
ꯑꯥ
ꯀꯗꯕ ꯀꯥꯡꯪꯒꯣꯗꯤ
ꯑꯥ
ꯄꯣꯂꯣ ꯐꯪꯉꯦ ꯍꯥꯏꯕꯒꯤ ꯄꯦꯃꯦꯟ ꯔꯤꯁꯤꯞ ꯂꯩ ꯌꯥꯎꯔꯣꯏꯗ꯭ꯔꯥ ꯐꯁ ꯆꯪꯕꯒꯤ ꯑꯗꯨ ꯑꯗꯨꯒꯤ ꯄꯣꯠꯇꯣ ꯎꯠ ꯆꯠꯀꯗꯝꯅꯤ ꯍꯥꯏꯔꯛꯄꯩ ꯋꯥꯅꯤꯗ ꯑꯗ ꯑꯩꯈꯣꯏꯗꯤ ꯁꯣꯝꯗ ꯄꯦꯁꯨ ꯁꯥꯗꯦ ꯗꯦ ꯃꯣꯏꯅ ꯑꯦꯛꯁꯄꯤꯔꯤꯌꯦꯟꯁ ꯁꯥꯔꯇꯤꯐꯤꯀꯦꯠꯇꯗꯤ ꯃꯟꯂꯤ ꯐꯣꯔ ꯊꯥꯎꯖꯟ ꯄꯤ ꯍꯥꯏꯔꯦ ꯁꯤꯛꯁ ꯊꯥꯎꯖꯟ ꯄꯤꯅꯤ ꯏꯔꯛꯑꯅꯤ ꯁꯥꯔꯇꯤꯐꯤꯀꯦꯠꯇꯨꯗꯗꯤ ꯍꯥꯞꯆꯤꯜꯂꯨꯔꯅꯤ ꯑꯗꯨꯒ ꯅꯪ ꯁꯤꯛꯁ ꯊꯥꯎꯖꯟ ꯐꯣꯔ ꯇ ꯊꯥꯎꯖꯟ ꯆꯪꯛꯄ ꯁꯤꯞꯇꯣ ꯀꯗꯥꯏꯅꯣ ꯄꯦꯃꯦꯟ ꯔꯤꯁꯤꯞ ꯌꯦꯡꯒꯦ ꯍꯥꯏꯔꯛꯀꯗꯣꯏꯅꯦꯕ ꯍꯣ ꯍꯣꯏ ꯍꯣꯏ ꯍꯣꯏ ꯍꯣꯏ ꯑꯩꯈꯣꯏꯅ ꯁꯣꯝꯗ ꯁꯥ ꯑꯗꯨꯣ ꯌꯥꯗꯦꯕ ꯁꯔꯇꯐꯤꯀꯦꯠꯇꯨꯗꯤꯁꯨ ꯇꯧꯔꯛꯦꯕ ꯀꯣꯂꯦꯖ ꯄ꯭ꯔꯤꯟꯁꯤꯄꯥꯜꯅ ꯇꯧꯔꯒ ꯑꯗꯨ ꯑꯣꯏꯇꯥꯔꯒꯁꯨ ꯊꯥꯗ ꯑꯥ ꯊꯥꯗꯁꯨ ꯑ ꯁꯨꯛꯄꯤꯤꯌꯦꯅ ꯇꯧꯔꯛꯑꯦꯕ ꯁꯨꯖꯦ ꯇ ꯄꯤꯔꯤꯕ ꯍꯣꯏ ꯍꯣꯏ ꯍꯣꯏ ꯍꯣꯏ ꯄꯤꯔꯤꯕ ꯄꯣꯠ ꯣ ꯅꯪ ꯔꯤꯁꯤꯞꯇꯣ ꯄꯦꯃꯦꯟ ꯆꯪꯉꯛꯄꯒꯤ ꯔꯤꯁꯤꯞꯇꯣ ꯗꯥꯏꯅꯣ ꯍꯥꯏꯅ ꯊꯤꯒꯠꯂꯛꯇꯣꯔꯦꯕ ꯀꯅꯥꯅ ꯑꯗꯨ ꯄꯣꯠꯇꯣꯛ ꯑꯩꯈꯣꯏꯅ ꯄꯨꯊꯣꯛꯑ ꯄꯄꯤ ꯉꯝꯗꯣꯔꯤ ꯑ ꯑꯥ ꯑ ꯉ ꯅꯤꯅ ꯃꯤꯅ ꯌꯦꯜꯂꯛꯑꯒ ꯍꯌꯦꯡ ꯀꯦꯁ ꯊꯥꯡꯒꯠꯂꯛꯄꯗ ꯑꯩ ꯆꯣꯞ ꯆꯣꯞꯅꯅꯤ ꯍꯥꯏꯗꯤ ꯊꯕꯛ ꯍꯥꯏꯕ ꯍꯥꯏꯕꯁꯦ ꯃꯆꯥ ꯃꯁꯨꯒꯤ ꯋꯥꯁꯨ ꯑꯣꯏꯔꯛꯇ꯭ꯔꯕꯅꯤꯅ ꯑ ꯃꯤꯅꯦ ꯁꯨꯗ ꯀꯃ ꯊ ꯈꯨ ꯅ ꯀꯨꯞꯅ ꯀꯨꯞꯅ ꯌꯦꯡꯉꯛꯀꯗꯣꯏꯅꯤ ꯂꯣꯏꯅ ꯇꯛꯈꯠꯂꯛꯀꯗꯣꯏꯅꯤ ꯑ ꯁꯣꯄ ꯗꯅ ꯑꯩꯈꯣꯏꯁꯦ ꯍꯟꯗꯛ ꯑꯦꯝ ꯕꯤ ꯁꯤꯒꯤ ꯊꯥꯖꯟꯕꯗꯣ ꯍꯥꯞꯈꯤꯗꯤꯌꯦ ꯑꯗꯨꯃꯥꯏꯅ ꯍꯥꯏꯗꯤ ꯇꯧꯒꯦ ꯇꯧꯔꯛꯑꯒꯗꯤ ꯂꯣꯏ ꯌꯦꯡꯁꯤꯟꯅꯤꯡꯉꯥꯏ ꯑꯃꯨꯛ ꯌꯦꯡꯁꯤꯅꯤꯡꯉꯥꯏ ꯉ ꯀꯅꯦꯕ
ꯃꯥꯅꯦ ꯑꯗꯨꯕꯨ ꯑꯣꯖꯥꯗ ꯌꯥꯝ ꯀꯟꯅ ꯑꯩꯉꯣꯟꯗ ꯍꯥꯏꯕ ꯍꯥꯏꯕꯁꯦ ꯑꯗꯨꯗ ꯑꯗꯨꯗꯅꯤꯅꯦ ꯑꯗꯨꯒ ꯑꯩꯅ ꯑꯃꯨꯛ ꯃꯊꯥ ꯁꯥꯔꯒ ꯌꯨꯝꯗ ꯍꯜꯂꯛꯄꯗ ꯑꯩꯁꯨ ꯎꯝ ꯅꯪ ꯗꯥꯏꯠ ꯇꯧꯒꯦꯒ ꯇꯧꯔꯗ ꯅꯪ ꯗꯥꯏꯠꯅ ꯐꯅꯤ ꯗꯥꯁꯨ ꯇꯧꯔꯛꯏꯌꯦ ꯑꯗ ꯗꯥꯏ ꯇꯧꯔꯑꯣꯗꯥ ꯍꯥꯏ ꯑꯗꯨꯃꯥꯏꯅ ꯅꯪ ꯗꯥꯏꯠ ꯇꯧꯕꯅ ꯐꯔꯅꯤ ꯇꯧꯔꯣ ꯍꯥꯌꯔꯛꯄꯥ ꯑꯣꯖꯥ ꯁꯦ ꯑꯁꯤꯅ ꯃꯥꯒꯤ ꯍ ꯃꯆꯦ ꯃꯆꯥ ꯍꯥꯏꯕꯔꯥ ꯀꯩꯅꯣꯝ ꯃꯥꯏ ꯑꯗꯨꯗ ꯅꯪꯉꯣꯟꯗ ꯊꯣꯏꯗ ꯆꯞ ꯆꯥꯅ ꯑꯩ ꯑꯉꯥꯡꯗꯨꯗ ꯊꯣꯛꯑꯦꯕ ꯀꯣ ꯑꯗꯣ ꯃꯥ ꯇꯧꯈꯤꯗꯦꯕ ꯇꯧꯈꯤꯗꯕꯗꯣ ꯗꯥꯏꯔꯠ ꯑꯣꯏꯅ ꯇꯧꯋꯦꯕ ꯑꯗꯨꯃꯥꯏꯅ ꯍꯥꯏꯔꯛꯑꯦꯕ ꯑꯗꯣ ꯅꯪ ꯗꯥꯏꯠ ꯇꯧꯕꯅ ꯍꯦꯟꯅ ꯐꯅꯤ ꯑꯩꯒꯤ ꯋꯥꯔꯤꯗꯗꯤ ꯅꯪꯒꯤ ꯁꯤ ꯌꯥꯝꯅ ꯀꯩꯅꯣ ꯇꯧꯔꯤꯗꯣ ꯍꯌꯦꯡ ꯑꯥ ꯀꯩꯅꯣ ꯇꯧꯔꯛꯑꯒ ꯒꯗꯤ ꯅꯪꯉꯣꯟꯗꯁꯨ ꯄꯩꯁꯥ ꯇꯞꯇꯥꯏ ꯆꯪꯉꯩ ꯇꯤꯡꯉꯩ ꯇꯝꯃꯅꯤ ꯃꯇꯝꯁꯨ ꯃꯥꯡꯈꯩ ꯑꯩꯈꯣꯏꯕꯨꯗꯤ ꯑꯗꯨꯝ ꯇꯝꯃꯣ ꯍꯥꯏꯅꯤ ꯀꯩꯗꯧꯅꯤ ꯅꯣꯏꯅ ꯇꯝꯖꯒꯦꯕꯨꯗꯤ ꯑꯗꯨꯝ ꯇꯝꯖꯧ ꯀꯩꯁꯨ ꯀꯥꯏꯗꯦꯅ ꯍꯥꯏ ꯍꯌꯦꯡ ꯅꯪꯅ ꯊꯕꯛ ꯏꯟꯈꯥꯡ ꯑꯃ ꯑꯃ ꯀꯩꯅꯣ ꯇꯧꯔꯛꯄ ꯃꯇꯝꯗ ꯃꯤꯅ ꯌꯦꯠꯀꯦꯅ ꯌꯦꯠꯂꯛꯄ ꯃꯇꯝꯗꯗꯤ ꯎꯄꯥꯏ ꯁꯨꯡ ꯂꯩꯔꯣꯏ ꯅꯪ ꯁꯤꯟꯅꯐꯝꯁꯨ ꯀꯩꯝ ꯂꯩꯔꯣꯏ ꯅꯪ ꯁꯞꯖꯦꯛꯁꯤꯁꯨ ꯅꯪ ꯁꯨꯃꯥꯏꯅ ꯂꯧꯔꯤꯁꯦ ꯈꯣꯠꯂꯤꯁꯦ ꯑꯗꯨꯒꯅꯦ ꯂꯣꯏ ꯍꯥꯏ
ꯎꯝ ꯎꯝ ꯑꯗꯨꯅꯦ ꯑꯩꯈꯣꯏꯅ ꯑꯗꯨ ꯈꯪꯍꯧꯔꯤꯗꯣ ꯐꯔꯕꯅꯦ ꯑꯩꯈꯣꯏꯁꯨ ꯃꯉꯥꯏꯔꯦ ꯈꯪꯍꯧꯔꯤꯁꯤꯅꯦ ꯑꯩꯈꯣꯏꯅ ꯍꯦꯛꯇ ꯑꯣꯖꯥ ꯑꯣꯏꯁꯜꯂꯛꯑꯦ ꯑꯗꯨ ꯇꯧꯔꯦꯅ ꯄꯪꯇꯧ ꯇꯧꯁꯟꯕ ꯌꯥꯗꯕꯗꯣ ꯑꯗꯨ ꯈꯪꯍꯧꯔꯗꯤ ꯍꯌꯦꯡ ꯇꯨꯡꯗ ꯂꯥꯛꯄ ꯑꯉꯥꯡꯁꯤꯡꯗꯁꯨ ꯃꯥꯅ ꯇꯥꯛꯂꯛꯏꯗꯣ ꯃꯥ ꯊꯦꯡꯅꯔꯨꯕꯒꯤꯅꯦꯕ ꯅꯉꯣꯟꯗ ꯍꯥꯔꯛꯏꯗꯣ ꯑꯦ ꯁꯤ ꯄ꯭ꯔꯣꯕ꯭ꯂꯦꯝꯁꯦ ꯃꯌꯣꯛꯅꯩ ꯑꯦ ꯅꯪ ꯌꯦꯡꯉꯣꯗꯤ ꯍꯥꯏꯔꯛꯏꯗꯅ ꯃꯣꯏ ꯇꯣꯛꯑꯣ ꯍꯥꯏꯕꯃꯛꯇꯤ ꯅꯠꯇꯦ ꯅꯪ ꯈꯜꯂꯨꯔꯣ ꯇꯧꯔꯨꯔꯣ ꯑꯥ ꯅꯪꯅ ꯄꯥꯝꯃꯒꯗꯤ ꯇꯧ ꯑꯥ ꯍꯣꯏ ꯑꯗꯨꯅ ꯍꯥꯏꯁꯦ ꯍꯥꯏꯔꯛꯏꯗꯣ ꯄ꯭ꯔꯣꯕ꯭ꯂꯦꯝ ꯊꯦꯡꯅꯕꯗꯣ ꯑꯣꯖꯥ ꯀꯅꯥꯅ ꯅꯪ ꯇꯝꯍꯟꯅꯤꯡꯗꯕ ꯌꯥꯎꯗꯣꯏꯅꯣꯕ ꯃꯣꯏꯗꯤ ꯇꯝꯅꯕꯒꯤꯗꯃꯛꯇ ꯈꯜꯂꯤꯅꯦꯕ ꯑꯗꯩꯁꯤꯗ ꯄ꯭ꯔꯣꯕꯂꯦꯝꯁꯤ ꯁꯤ ꯂꯩ ꯍꯥꯏꯕꯗꯣ ꯈꯪꯍꯜꯂꯛꯑꯒ ꯑꯦ ꯋꯥꯈꯟꯗꯣ ꯈꯟꯖꯔꯒ ꯃꯇꯝꯗꯣ ꯃꯥꯡꯗꯣꯏꯗꯨꯗꯤ ꯆꯍꯤ ꯑꯅꯤꯅꯤ ꯅꯠ ꯇꯔꯥ ꯇꯧꯜꯁꯜꯂꯨꯔꯒ ꯆꯍꯤ ꯑꯅꯤꯗ ꯄꯩꯁꯥꯁꯨ ꯃꯥꯡꯗꯣꯏꯅꯤ ꯃꯇꯝꯁꯨ ꯃꯥꯡꯗꯣꯏꯅꯤ ꯏꯁꯥꯁꯨ ꯃꯥꯡꯗꯣꯏ ꯏꯁꯥꯁꯨ ꯋꯥꯗꯣꯏ ꯅꯤ
ꯈꯣꯏꯗꯧꯁꯨ ꯁꯥꯎꯅꯤꯡꯉ ꯇꯣꯛꯀꯅꯤ
ꯍꯣꯏ ꯑꯗꯨꯏ ꯃꯌꯥꯝꯗꯣ ꯍꯧꯖꯤꯛ ꯄꯨꯗꯤ ꯈꯪꯗ꯭ꯔꯒꯁꯨ ꯍꯌꯦꯡ ꯎꯝ
ꯑꯩꯅꯁꯨ ꯋꯥꯕꯁꯨ ꯍꯣꯠꯅꯕꯁꯨ ꯉꯝꯗꯔꯗꯤ ꯇꯜꯂꯛꯑꯅꯤ ꯑꯗꯩꯗꯤ ꯑꯗꯨꯕꯨꯒꯤ ꯅꯤꯡꯖꯤꯡ ꯃꯥꯡꯖꯤꯡ ꯅꯤꯡꯖꯤꯡ ꯃꯥꯡꯖꯤꯡ ꯑꯃ ꯂꯩꯔꯦ ꯊꯕꯛ ꯇꯧꯕꯅꯤꯅ ꯈꯤꯇꯪ ꯑꯩꯉꯣꯟꯗ ꯑꯁ ꯌꯥꯝ ꯇꯜꯂꯛꯄ ꯑꯃ ꯁꯨꯝ ꯔꯤꯒ꯭ꯔꯦꯠ ꯆꯥꯔꯛꯄꯒꯤ ꯐꯤꯕꯝ ꯂꯥꯛꯀꯗꯧꯔꯦꯕ ꯑꯩꯉꯣꯟꯗ
ꯍꯣꯏ ꯍꯣꯏ ꯍꯣꯏ
ꯑꯗꯨꯃꯥꯏꯅ ꯇꯧꯕꯗ ꯑꯩꯒꯤ ꯄꯣꯠꯇꯨꯅ ꯌꯧꯔꯦ ꯍꯥꯏꯔꯒꯗꯤ ꯈꯤꯇꯪ ꯈꯟꯅꯔꯝꯕ ꯌꯥꯕ ꯑꯗꯨ ꯑꯗꯨꯃꯥꯏꯅ ꯇꯧꯋꯦ ꯑꯗꯨꯗꯨꯅꯅꯦ ꯑꯩꯁꯦ ꯃꯊꯥ ꯁꯥꯔꯦ ꯃꯊꯥꯁꯨ ꯁꯥꯔꯦ ꯑꯗꯣ ꯏꯃꯥ ꯍꯣꯏꯅꯗꯤ ꯅꯪ ꯗꯥꯏꯇꯨꯅ ꯑꯣꯏꯅ ꯐꯅꯤꯗ ꯍꯥꯏꯌꯥꯔ ꯀ꯭ꯂꯥꯁ ꯇꯥꯛꯄ ꯇꯥꯛꯇꯕꯒꯤ ꯇꯣꯛꯊꯣꯛꯈ꯭ꯔꯣ ꯑꯣꯖꯥ ꯑꯃ ꯑꯣꯏꯗꯤ ꯄ꯭ꯔꯥꯏꯚꯦꯠꯇꯕꯨ ꯑꯣꯏꯔꯁꯨ ꯑꯃꯕꯨ ꯑꯣꯏꯔꯁꯨ ꯅꯪꯒꯤ ꯀꯣꯔꯁ ꯑꯃꯗꯤ ꯑꯣꯖꯥꯒꯤ ꯇ꯭ꯔꯦꯅꯤꯡ ꯑꯃꯗꯤ ꯂꯣꯏꯔꯦ ꯍꯥꯏꯕꯝꯗꯤ ꯌꯥꯏꯗꯅ ꯑꯄꯤꯄ ꯇꯥꯁꯨꯋꯥꯏ ꯃꯥ ꯍꯥꯏꯕ ꯈꯪꯕ꯭ꯔꯥ ꯑꯆꯧꯕꯒꯤ ꯋꯥꯔꯤꯗꯨꯃ ꯇꯣꯛꯑꯣ ꯑꯗꯨ ꯅꯪꯒꯤ ꯁꯞꯖꯦꯛꯇꯨꯅ ꯀꯩꯅꯣ ꯇꯧꯔꯝꯅꯤꯅꯦꯅ ꯍꯌꯦꯡ ꯄꯩꯁꯥꯖꯨ ꯗꯃꯥꯗꯧ ꯆꯪꯈꯩ ꯇꯝꯃꯒ ꯃꯆꯥꯁꯨ ꯇꯥꯛꯄ ꯑꯃꯨꯛ ꯌꯥꯏ ꯑꯗꯨꯒ ꯌꯦꯡꯉꯨꯅꯦ ꯕꯦꯠ ꯇꯧꯕ ꯁꯥꯇ꯭ꯔꯁꯤꯅ ꯑꯃꯨꯛ ꯋꯥꯟ ꯇꯨ ꯊ꯭ꯔꯤ ꯐꯥꯏꯁꯨ ꯇꯥꯛꯄ ꯌꯥꯗ꯭ꯔꯤꯕꯅꯦꯕ
ꯎꯝ
ꯌꯥꯗ꯭ꯔꯤꯕꯅꯤꯅ ꯑꯗꯨꯒꯤ ꯄꯣꯠꯁꯨ ꯑꯗꯨꯃꯖꯨꯨ ꯂꯥꯛꯕ ꯌꯥꯔꯣꯏꯗꯣꯔꯤꯕ ꯑꯩꯒꯤꯁꯦ ꯃꯆꯥ ꯇꯥꯛꯆꯒꯦ ꯍꯥꯏꯔꯁꯨ
ꯎꯝ
ꯑꯆꯧꯕꯗꯨꯗꯤ ꯑꯩꯅ ꯍꯥꯏꯔꯤꯕ ꯄꯣꯠꯇꯨꯒꯤ ꯀꯟꯗꯤꯁꯟꯗꯨꯒꯤ ꯃꯇꯨꯡ ꯏ ꯃꯇꯨꯡꯏꯟꯅ ꯂꯩꯔꯕꯅꯤ ꯑꯆꯧꯕꯗꯤ ꯑꯩ ꯌꯥꯔꯣꯏ ꯍꯥꯏꯕ ꯑꯃ ꯏꯁꯥꯅ ꯑꯗꯨ ꯍꯥꯟꯅ ꯑꯗꯨꯝ ꯈꯪꯖꯔꯤꯗꯅ ꯑꯩ ꯒ꯭ꯔꯦꯖꯨꯋꯦꯠꯁꯨ ꯑꯣꯏꯔꯦ ꯒ꯭ꯔꯦꯖꯨꯋꯦꯠ ꯑꯣꯏꯕ ꯃꯇꯨꯡꯗ ꯑꯩ ꯁꯞꯖꯦꯛꯇꯣ ꯃꯥꯁꯇꯔ ꯌꯥꯎꯗ꯭ꯔꯦ ꯑꯥ
ꯒꯦ ꯇꯧꯕꯅꯦ ꯊꯦꯡꯖꯤꯟꯒꯗꯤ ꯂꯩꯍꯧꯔꯔꯣꯏ ꯌꯥꯔꯣꯏ ꯑꯝꯇ ꯂꯩꯍꯧꯔꯨꯒꯦꯒꯦ ꯊꯝꯃꯒꯦꯀꯣ ꯀꯣꯟꯅꯥ ꯑꯃꯨꯛ ꯁꯥꯟꯅꯁꯤ ꯍꯣꯔꯦꯟ ꯎꯝ ꯎꯝ ꯎꯝ ꯎꯝ ꯎꯝ
ꯑ